ꯍ
ꯅꯨꯡꯉꯥꯢꯔꯤꯕꯣ
ꯑꯣ ꯅꯨꯡꯉꯥꯏꯔꯤ ꯑꯣꯖꯥ ꯑꯣꯖꯥꯁꯨ ꯅꯨꯡꯉꯥꯏꯕꯤꯔꯝꯅꯤ ꯈꯜꯂꯤ
ꯍꯣꯏ ꯅꯨꯡꯉꯥꯏꯔꯤ ꯅꯣꯡ ꯇꯥꯕ꯭ꯔꯣ
ꯅꯣꯡꯗꯤ ꯇꯥꯗꯦꯗ ꯑꯣꯖꯥ
ꯑꯣ
ꯅꯨꯡꯁꯥ ꯐꯖꯅ ꯁꯥꯔꯤꯌꯦ
ꯑꯩꯁ ꯅꯨꯡꯉꯥꯏꯅꯤ ꯑꯗꯨꯗꯤ
ꯎꯝ ꯅꯣꯏ ꯑꯣꯖꯥ ꯑꯩꯈꯣꯏꯒꯤꯗꯤ ꯅꯣꯡ ꯐꯖꯅ ꯆꯨꯕ ꯃꯥꯜꯂꯤꯅꯦ
ꯅꯣꯡ ꯈꯔ ꯆꯨꯔꯦ ꯍꯣꯏ
ꯑꯩꯈꯣꯏꯒꯤꯗꯤ ꯁꯤꯗ ꯅꯨꯡꯁꯥ ꯁꯥꯔꯒ ꯂꯣꯏꯔꯦ ꯁꯥꯃꯟꯕꯒꯤ ꯂꯩꯕ ꯅꯨꯡꯉꯥꯏꯇꯦ
ꯑꯣ ꯅꯣꯡ ꯇꯥꯕꯅ ꯈꯔ ꯈꯔꯗꯤ ꯏꯪꯉꯤꯗ
ꯍꯣꯏ ꯑꯗꯨꯅ ꯐꯩꯌꯦ ꯅꯣꯡ ꯈꯔ ꯇꯥꯕꯗꯨꯅ ꯀꯟꯅꯁꯨ ꯇꯥꯔꯗꯤ ꯏꯁꯤꯡ ꯑꯃꯨꯛ ꯊꯨꯝꯕꯀꯣ
ꯍꯣꯏ ꯍꯣꯏ ꯃꯤꯑꯣꯏꯕꯁꯦ ꯃꯤꯑꯣꯏꯕꯁꯤ ꯁꯥꯃꯜꯂꯁꯨ ꯅꯣꯡ ꯇꯥꯃꯜꯂꯁꯨ ꯄꯦꯟꯕ ꯅꯥꯏꯗꯕ ꯍꯥꯏꯕꯗꯨ
ꯑꯗꯨꯅꯦ
ꯑꯣꯖꯥꯈꯣꯏꯗꯤ ꯀꯔꯤ ꯃꯊꯦꯜ ꯆꯥꯒꯦ
ꯍꯪꯒꯥꯝ ꯑꯀꯪꯕꯗꯨꯒ ꯀꯔꯤ ꯀꯔꯤꯅꯣ ꯄꯪꯆꯥꯥꯗ ꯆꯥꯔꯦꯕꯅꯤꯗ ꯍꯤꯡꯅꯕ ꯍꯥꯏꯕꯗꯨꯅꯤ
ꯑꯗꯨꯅ ꯐꯩꯅꯦ ꯑꯩꯈꯣꯏꯒꯤ ꯄꯨꯟꯁꯤꯁꯤꯅꯤꯅꯦ ꯅꯨꯡꯉꯥꯏꯕ ꯍꯥꯏꯕꯗꯣ
ꯑꯣꯖꯥꯈꯣꯏꯗꯤ ꯀꯩ ꯃꯊꯦꯜ ꯁꯦꯠꯄꯤꯈ꯭ꯔꯦ
ꯑꯩꯁꯨ ꯍꯪꯒꯥꯝ ꯆꯥꯏꯑꯦ
ꯑꯣ ꯑꯗꯨꯗꯤ ꯌꯦꯟꯁꯥꯡꯁꯦ ꯍꯪꯉꯁꯨ ꯀꯥꯟꯅꯗ꯭ꯔꯕ ꯍꯪꯒꯥꯝꯅꯤꯅꯦ
ꯑꯗꯨꯅꯤ
ꯀꯤ ꯑꯣꯖꯥꯗꯤ ꯄꯥꯈꯪ ꯑꯣꯏꯔꯤꯕ꯭ꯔꯣ
ꯄꯥꯈꯪꯅꯦ
ꯑꯁꯦ
ꯑꯣꯖꯥꯗꯤ ꯑꯣꯖꯥꯗꯤ ꯊꯤꯔꯕꯣ
ꯊꯤꯗꯔꯤꯗ ꯀꯗꯥꯏꯗꯒꯤꯅꫭꯗ
ꯑꯣ
ꯕꯦꯆꯦꯂꯔꯒꯤ ꯂꯥꯏꯐꯇ ꯑꯗꯨꯝ ꯂꯩꯈꯤꯅꯤꯗ
ꯍꯣꯏ ꯍꯣꯏ ꯑꯗꯨ ꯈꯔ ꯁꯥꯡꯅ ꯂꯩꯒꯗꯕꯅꯤ ꯑꯗꯨ ꯃꯇꯝꯗꯣ
ꯑꯗꯨꯅꯦ ꯑꯗꯨꯅꯦ ꯅꯨꯄꯤꯕꯨ ꯄꯪꯇꯤ ꯊꯤꯔꯒ ꯆꯥꯅꯕꯁꯨ ꯂꯩꯇ꯭ꯔꯒ ꯐꯔꯛ ꯇꯥꯒꯅꯤꯀꯣ ꯑꯗꯨꯗꯣ
ꯍꯣꯏ ꯑꯗꯨꯅꯤ ꯐꯖꯅ ꯄ꯭ꯂꯥꯟꯗꯣ ꯇꯧꯔꯒ ꯊꯤꯒꯗꯕꯅꯦꯕ ꯃꯤꯒꯤ ꯃꯆꯥ ꯃꯁꯨꯗꯨꯕꯨ ꯑꯩꯈꯣꯏꯅ ꯂꯧꯔꯒ ꯆꯥꯛ ꯄꯤꯖꯗ꯭ꯔꯦ ꯃꯄꯨꯛ ꯊꯟꯅꯕ ꯄꯤꯖꯕ ꯉꯝꯗ꯭ꯔꯦ ꯍꯥꯏꯔꯗꯤ ꯃꯣꯏꯁꯨ ꯁꯥꯎꯅꯤꯗꯅ
ꯃꯥꯅꯦ ꯑꫭꯖꯥ
ꯏ
ꯁꯥꯎꯕ ꯈꯛꯇꯪꯕꯨ ꯅꯠꯇ꯭ꯔꯦꯅꯦ ꯃꯣꯏꯁꯨ ꯃꯌꯨꯝ ꯆꯠꯈ꯭ꯔꯗꯤ ꯂꯣꯏꯔꯦꯀꯣ ꯑꯣꯖꯥ ꯀꯁꯤꯗꯤ
ꯍꯟꯗꯛꯀꯤ ꯅꯨꯄꯤꯁꯤꯡꯗꯤ ꯈꯔ ꯁꯥꯊꯤꯕꯀꯣ
ꯑꯣ ꯑꯩ ꯍꯧꯖꯤꯛꯀꯥꯟꯒꯤꯗꯤ ꯐꯖꯅ ꯌꯦꯡꯒꯗꯕꯅꯤ ꯅꯠꯇ꯭ꯔꯗꯤ
ꯑꯗꯨꯅꯦ
ꯊꯥ ꯑꯃꯗꯀꯣ ꯑꯅꯤ ꯑꯅꯤ ꯑꯍꯨꯝꯂꯛ ꯃꯌꯨꯝ ꯆꯠꯂꯗꯤ ꯍꯣꯏ ꯑꯩꯈꯣꯏ ꯅꯨꯄꯥꯁꯤꯡꯗꯤꯀꯣ
ꯎꯝ
ꯍꯤꯡꯖꯤꯔꯥ ꯁꯤꯁꯤꯔꯥ ꯍꯥꯏꯅ
ꯎꯝ ꯑꫭꯖꯥꯗꯤ ꯀꯩ ꯀꯩ ꯆꯠꯊꯔꯤꯒꯦ
ꯍꯧꯖꯤꯛ ꯍꯟꯗꯛꯇꯤ ꯌꯨꯝꯗ ꯑꯗꯨꯝ ꯂꯩꯔꯦꯗ ꯌꯨꯝꯗ ꯂꯥꯛꯑꯒ ꯐꯥꯝꯒꯨꯝꯕ ꯈꯔ ꯈꯔ ꯑꯗꯨꯝ ꯇꯧꯔꯦ
ꯑꯣ ꯑꯣ ꯐꯥꯝ ꯇꯧꯕꯁꯦ ꯑꯁ ꯌꯥꯝ ꯅꯨꯡꯉꯥꯏꯗꯤ ꯅꯨꯡꯉꯥꯏꯒꯅꯤꯅꯦ
ꯑꯣꯏ
ꯋꯥꯗꯤ ꯋꯥꯔꯁꯨ ꯋꯥꯕꯒꯤ ꯍꯨꯃꯥꯡ ꯃꯃꯟꯅ ꯆꯥꯕꯅꯤꯅꯀꯣ
ꯍꯣꯏ
ꯑꯗꯨꯅ ꯐꯥꯔꯝꯒꯤꯗꯤ ꯐꯁꯨ ꯐꯩ
ꯍꯧꯖꯤꯛꯇꯤ ꯆꯥ ꯆꯥꯔꯒꯅꯤ ꯍꯥꯏꯅ ꯈꯟꯕꯗꯨ ꯍꯥꯏꯕꯗꯤ ꯄꯥꯟꯁꯨ ꯄꯥꯟ ꯁꯤꯜꯂꯛꯑꯦꯕ ꯑꯗꯨ ꯍꯨꯃꯥꯡꯒꯤ ꯃꯃꯟꯗꯨ
ꯑꯥ
ꯃꯤꯠꯅ ꯎꯔꯕꯅꯤꯅ ꯈꯔ ꯋꯥꯔꯁꯨ ꯅꯨꯡꯉꯥꯏꯌꯦꯗꯅ
ꯍꯣꯏ ꯍꯣꯏ ꯃꯥꯅꯤ ꯑꯣꯖꯥ ꯅꯣꯡꯂꯩ ꯅꯨꯡꯁꯤꯠꯅ ꯕꯦꯔꯥ ꯇꯧꯒꯟꯕꯀꯣ ꯁꯤꯒꯨꯝꯕꯁꯨ
ꯍꯟꯗꯛꯁꯨ ꯀꯨꯝꯁꯤꯁꯤꯁꯨ ꯂꯦꯟ ꯇꯥꯕꯒꯤ ꯑꯩꯁ ꯌꯥꯝ ꯇꯥꯔꯦꯅꯦ
ꯑꯣ ꯑꯗꯨꯗꯤ ꯀꯗꯥꯏꯗꯒꯤ ꯑꯁ
ꯎ ꯈꯔ ꯌꯥꯝꯅ ꯄꯥꯜꯂꯦ ꯍꯥꯏꯔꯒ ꯂꯦꯟ ꯇꯥꯕꯒꯤ ꯑꯩꯁ ꯌꯥꯗ꯭ꯔꯦ
ꯀꯔꯤ ꯀꯔꯤꯗꯤ ꯊꯥꯕ꯭ꯔꯣ ꯑꯣꯖꯥ ꯅꯈꯣꯏꯁꯦ
ꯑꯈꯣꯏꯁꯦ ꯌꯥꯝ ꯊꯥꯏꯗ ꯀꯣꯝꯂꯥꯁꯨ ꯊꯥꯏ ꯌꯣꯡꯆꯥꯛꯁꯨ ꯊꯥꯏ ꯑꯗꯨꯒ ꯀꯣꯝꯀ꯭ꯋꯥꯒꯤ ꯀꯣꯝꯀ꯭ꯋꯥꯗꯣ
ꯑꯣ ꯑꯣ
ꯀꯣꯝꯀ꯭ꯋꯥ ꯄꯥꯟ ꯑꯗꯨꯁꯨ ꯊꯥꯏꯌꯦ
ꯑꯣ
ꯐꯥꯔꯝꯗꯨꯁꯨ ꯇꯣꯉꯥꯟ ꯇꯣꯉꯥꯟꯕꯅꯤꯅꯀꯣ
ꯑꯥ ꯑꯥ
ꯑꯂꯛ ꯑꯂꯛ ꯇꯧꯋꯦꯕ
ꯃꯥꯅꯤ ꯃꯥꯅꯤ ꯑꯩ
ꯋꯥꯗꯤ ꯋꯥꯕꯖꯥꯠꯅꯤ ꯑꯩꯗꯤ ꯑꯍꯟ ꯁꯥꯔꯒ ꯃꯩ ꯇꯤꯛꯑꯒ ꯐꯝꯃꯤꯅꯦ
ꯑꯗꯨꯅ ꯐꯔꯦꯗ ꯃꯩ ꯇꯤꯛ ꯃꯁꯤꯗꯤ ꯑꯉꯥꯡ ꯑꯍꯟꯁꯨ ꯂꯩꯇ꯭ꯔꯦꯀꯣ ꯑꯣꯖꯥ ꯁꯥ ꯉꯥ ꯐꯥꯎ ꯃꯩ ꯅꯣꯡꯒꯨꯝꯕ ꯆꯨꯔꯗꯤ ꯂꯣꯏꯅ ꯂꯥꯛꯄꯗꯨꯅꯤ
ꯎꯝ ꯃꯤꯅ ꯇꯥꯔꯗꯤ ꯅꯣꯛꯀꯅꯤ ꯀꯥꯂꯦꯟꯁꯤꯗ ꯃꯩ ꯇꯤꯛꯑꯒ ꯐꯝꯃꯦ ꯍꯥꯏꯔꯗꯤꯀꯣ
ꯃꯇꯝ ꯃꯇꯥꯡꯅꯅꯦꯀꯣ
ꯑꯗꯨ ꯅꯣꯡ ꯇꯥꯃꯟꯕꯒꯤ ꯏꯪꯉꯦꯕ ꯑꯗꯨꯒꯤ ꯊꯣꯛꯄꯁꯨ ꯇꯜꯂꯦꯅ
ꯎꯝ
ꯇꯤꯛꯑꯒ ꯂꯩ
ꯍꯟꯗꯛꯀꯤꯁꯦ ꯅꯣꯡꯁꯦ ꯈꯪꯗꯦꯅꯦ ꯑꯁꯤꯗꯁꯨ ꯑꯗꯨꯝ ꯆꯨ ꯃꯔꯛ ꯃꯔꯛꯁꯤ ꯆꯨ ꯑꯃꯨꯛ ꯃꯨꯛ ꯆꯨꯗꯕꯀꯣ
ꯎꯝ ꯑꯁ ꯑꯩꯈꯣꯏꯗꯗꯤ ꯌꯥꯗ꯭ꯔꯦ ꯂꯦꯟꯁ ꯂꯦꯟꯁ꯭ꯂꯥꯏꯠ ꯇꯧꯕꯒꯤꯀꯣ
ꯑꯣ ꯑꯣ
ꯐꯖꯅ ꯇꯥꯍꯧꯔꯤꯅꯦ ꯍꯧꯖꯤꯛ
ꯑꯥꯁ ꯕꯦꯔꯅꯤ ꯑꯗꯨ
ꯂꯧ ꯏꯟꯁꯥꯡ ꯅꯥꯄꯤꯒꯤ ꯂꯧꯁꯨ ꯂꯧ ꯂꯧꯗ ꯑꯃꯨꯛ ꯇꯥꯗꯨꯅ ꯂꯣꯏꯔꯦ ꯉꯁꯥꯏ ꯌꯦꯡꯕ ꯆꯠꯄ
ꯑꯣ ꯁꯤ ꯂꯦꯟꯁ꯭ꯂꯥꯏꯠ ꯇꯧꯕꯁꯦ ꯑꯣꯖꯥ ꯑꯩꯈꯣꯏꯁꯨ ꯅꯛꯇꯤ ꯅꯛꯄ꯭ꯔꯣ ꯂꯦꯟꯁ꯭ꯂꯥꯏꯠ ꯇꯧꯕ ꯖꯒꯥꯁꯤꯒ
ꯅꯛꯑꯦ ꯌꯨꯝ ꯃꯅꯥꯛꯇ ꯂꯧꯗꯣ ꯇꯧꯕꯅꯤꯅꯀꯣ
ꯑꯥ
ꯌꯨꯝꯒꯤ ꯃꯅꯤꯡꯗꯅꯦꯕ ꯀꯤꯂꯣꯃꯤꯇꯔ ꯑꯁ ꯃꯤꯇꯥꯔ ꯆꯝꯃꯥꯃꯨꯛ ꯅꯥꯊꯪꯒꯤꯗ ꯆꯠꯄꯗꯣ
ꯑꯣ ꯏꯁ ꯑꯗꯨꯗꯤ ꯅꯛꯏꯅꯦ
ꯅꯛꯑꯦ ꯈꯪꯗꯦ ꯍꯟꯗꯛ ꯅꯣꯡ ꯈꯨꯇꯥꯁꯤꯗꯤ ꯂꯣꯛ ꯃꯌꯥꯝꯁꯦ ꯏꯁꯤꯡ ꯆꯥꯎꯕꯅꯤꯅ ꯑꯗꯨꯝ ꯌꯦꯡꯕ ꯅꯨꯡꯉꯥꯏꯌꯦ ꯐꯝꯃꯒꯀꯣ
ꯑꯥ
ꯑꯃꯣꯠ ꯑꯀꯥꯏꯗꯨ ꯇꯥꯔꯛꯄꯗꯨ
ꯑ ꯇꯥꯒꯨꯏꯁꯦ ꯑꯥ ꯅꯣꯏ ꯃꯅꯥꯛꯇ ꯏꯁꯤꯡꯒꯨꯝꯕ ꯆꯥꯎꯕ ꯂꯩꯕ꯭ꯔꯣ
ꯑꯩꯈꯣꯏꯗꯗꯤ ꯑꯗꯨꯝ ꯂꯣꯛ ꯆꯤꯡꯅꯤꯅ ꯂꯣꯛꯇꯗꯤ ꯑꯗꯨꯝ ꯆꯥꯎꯋꯦ ꯑꯩꯈꯣꯏ ꯑꯗꯨ ꯑꯩꯈꯣꯏ ꯀꯩꯅꯣꯗꯗꯤ ꯇꯧꯗꯦꯗ ꯆꯤꯡꯅꯤꯅꯀꯣ
ꯑꯣ ꯑꯣ
ꯂꯣꯛꯇꯕꯨꯗꯤ ꯑꯩꯈꯣꯏꯅ ꯍꯧꯖꯤꯛ ꯋꯥꯔꯤꯖꯦ ꯈꯨꯟ ꯆꯠꯄ ꯂꯝꯕꯤꯗꯣ ꯂꯦꯟ ꯁ꯭ꯂꯥꯏꯠ ꯇꯧꯕꯅꯤꯅ ꯒꯥꯔꯤ ꯆꯠꯄ ꯌꯥꯗꯕ ꯑꯗꯨ ꯅꯂꯗꯨ ꯐꯖꯅ ꯁꯦꯝꯗꯕꯅꯤꯅ ꯏꯁꯤꯡꯅ ꯂꯝꯕꯤ ꯖꯤꯞ ꯆꯦꯟꯕꯗꯣ ꯁꯤꯡ ꯇꯠꯄ ꯌꯥꯗꯕ ꯑꯁꯤꯗꯅꯦ ꯑꯩꯈꯣꯏꯅ ꯑꯩꯈꯣꯏꯒꯤ ꯄ꯭ꯔꯣꯕ꯭ꯂꯦꯝꯁꯦ
ꯆꯥ
ꯈꯨꯟꯗ ꯏꯁꯤꯡ ꯆꯥꯎꯋꯦ ꯑꯗꯨꯒꯤ ꯍꯥꯏꯕꯕꯨꯗꯤ ꯂꯩꯇꯦ
ꯃꯤ ꯊꯕꯛ ꯁꯨꯕꯁꯤꯡꯅ ꯂꯝꯕꯤꯒꯨꯝꯕ ꯁꯦꯝꯕꯒꯨꯝꯕ ꯇꯧꯗ꯭ꯔꯣ ꯑꯣꯖꯥ
ꯇꯧ ꯇꯧꯋꯦ ꯇꯧꯕꯕꯨꯗꯤ ꯑꯗꯨ ꯑꯣꯏꯔꯁꯨ ꯍꯧꯖꯤꯛꯀꯤ ꯔꯦꯅꯤꯡ ꯁꯤꯖꯟꯅꯤꯅ ꯃꯣꯏꯁꯨ ꯍꯟ ꯂꯣꯏꯅ ꯍꯟꯈ꯭ꯔꯦꯅꯦ
ꯑꯣ ꯑꯣ ꯂꯦꯟꯁ꯭ꯂꯥꯏꯠ ꯇꯧꯒꯟꯕ ꯖꯒꯥꯗꯗꯤ ꯊꯕꯛꯁꯨ ꯇꯧꯕ ꯌꯥꯗꯕ ꯐꯔꯛ ꯁꯔꯛ
ꯎꯝ ꯃꯣꯏꯁꯨ ꯂꯩꯔꯒꯁꯨ ꯊꯕꯛꯁꯦ ꯇꯧꯕ ꯌꯥꯗꯕꯅꯤꯅꯀꯣ
ꯑꯥ
ꯉꯍꯥꯛ ꯂꯥꯛꯑꯒ ꯑꯃꯨꯛ ꯂꯥꯛꯑꯒꯦꯅ ꯆꯠꯈ꯭ꯔꯦ ꯑꯗꯨꯅ
ꯑꯗꯨ ꯃꯔꯛꯇꯅꯤꯅꯦ ꯑꯩꯈꯣꯏꯅ ꯋꯥꯔꯤꯁꯦ
ꯎꯝ ꯈꯔ ꯈꯔ ꯋꯥꯔꯁꯨ ꯈꯥꯡꯔꯒ ꯂꯩꯔꯒ ꯍꯌꯦꯡ ꯋꯥꯏ ꯅꯨꯡꯉꯥꯏꯔꯛꯀꯅꯤ ꯀꯩꯅꯣ ꯑꯣꯖꯥ
ꯍꯣꯏ ꯍꯣꯏ ꯑꯦ ꯍꯣꯏ ꯆꯤꯡꯅ ꯂꯩꯕꯅꯤꯅ ꯈꯥꯡꯉꯕꯨꯗꯤ ꯍꯣ ꯍꯣꯏ ꯈꯥꯡꯕ ꯇꯥꯕꯗꯅꯤꯅꯦ ꯈꯥꯡꯗ꯭ꯔꯁꯨ ꯎꯄꯥꯏ ꯂꯩꯇꯦꯅꯦ
ꯃꯥꯅꯦ ꯃꯥꯅꯦ ꯂꯣꯏꯅ ꯈꯥꯡꯕ ꯀꯟꯕꯅꯦ ꯑꯗꯨꯅꯤ
ꯎꯝ ꯑꯣꯖꯥꯈꯣꯏꯗꯤ ꯍꯟꯗꯛ ꯀꯔꯤ ꯀꯔꯤ ꯊꯕꯛꯇꯤ ꯇꯧꯏ
ꯑꯩꯁ ꯊꯕꯛ ꯇꯧꯗ꯭ꯔꯤꯗ ꯑꯣꯖꯥ
ꯑꯣ
ꯑꯗꯨꯝ ꯌꯨꯝꯗ ꯂꯩꯌꯦ
ꯍꯣꯢꯌꯦ
ꯗꯤ ꯂꯣꯏꯔꯦ ꯑꯗꯨꯝ ꯃꯈꯥ ꯆꯠꯊꯔꯤ
ꯍꯣꯏ ꯍꯣ ꯍꯣꯏ ꯑꯗꯨꯅ ꯐꯩꯅꯦ
ꯎꯝ ꯈꯪꯗ꯭ꯔꯦ ꯎꯝ ꯍꯣꯠꯅꯔꯤꯅꯦ ꯇꯧꯅꯕ ꯉꯝꯅꯕ ꯅꯨꯄꯥ ꯍꯥꯏꯕꯁꯤꯗꯤ
ꯍꯣꯠꯅꯕ ꯂꯦꯞꯇꯔꯗꯤ ꯅꯣꯡꯃꯗꯤ ꯄꯥꯛ ꯃꯥꯏ ꯄꯥꯛꯂꯛꯀꯅꯤꯗ
ꯑꯗꯨꯅꯦ ꯑꯗꯨꯅꯦ ꯐꯤꯂꯝꯒꯨꯝꯅꯒꯗꯤ ꯑꯣꯏꯗꯤ ꯑꯣꯏꯅꯤꯡꯉꯦ
ꯐꯤꯂꯝꯗꯨ ꯑꯣꯏꯔꯦ ꯑꯩ ꯑꯆꯧ ꯑꯁꯥꯡ ꯉꯥꯛꯇ ꯑꯣꯏꯔꯛꯀꯅꯤꯅꯦ ꯑꯗꯨꯁꯨ ꯑꯆꯧ ꯑꯁꯥꯡ ꯉꯥꯛꯇ ꯑꯣꯏ ꯗꯤ ꯂꯩꯕ ꯌꯥꯔꯣꯏꯕ ꯑꯩꯈꯣꯏ ꯂꯝꯗꯝꯁꯦ
ꯃꯥꯅꯦ ꯃꯥꯅꯦ ꯈꯔ ꯈꯔ ꯑꯥ ꯄꯤꯛꯄꯁꯨ ꯂꯩꯒꯗꯕꯅꯤ ꯆꯥꯎꯕꯁꯨ ꯂꯩꯒꯗꯕꯅꯤ ꯃꯌꯥꯏꯗꯨꯁꯨ ꯂꯩꯒꯗꯕꯅꯤ
ꯎꯝ
ꯎꯝ ꯑꯗꯣ ꯑꯣꯖꯥ ꯑꯩꯈꯣꯏꯒꯤꯁꯦ ꯒꯥꯔꯤꯗꯣ ꯁꯦꯝꯕ ꯂꯣꯏꯔꯕ ꯃꯥꯜꯂꯦ
ꯍꯥꯥ
ꯒꯥꯔꯤꯗꯣ ꯁꯦꯝꯕ ꯂꯣꯏꯔꯕ ꯃꯥꯜꯂꯦꯕ
ꯀꯔꯤ
ꯍꯣꯏ ꯍꯣꯏ ꯒꯥꯔꯤꯗꯣ ꯒꯥꯔꯤ
ꯑꯣ
ꯒꯥꯔꯤ ꯁꯦꯝꯕꯗꯣ
ꯒꯥꯔꯤ ꯁꯦꯝꯕ ꯍꯥꯏꯕꯗꯤ
ꯒꯥꯔꯤ ꯁꯦꯝꯕꯒꯤ ꯉꯁꯥꯏ ꯒꯥꯔꯤ ꯁꯦꯝꯕꯤꯕꯗꯒꯤ ꯍꯧꯖꯤꯛꯐꯥꯎ ꯒꯥꯔꯤ ꯁꯦꯝꯕꯗꯣ ꯂꯣꯏꯈ꯭ꯔꯦ ꯍꯥꯏꯅꯀꯣ ꯄꯨꯡꯗꯣ ꯇꯥꯔꯦ ꯍꯥꯏꯅ ꯒꯥꯔꯤꯗꯣ
ꯑꯣ ꯑꯣ
ꯑꯣ ꯑꯣ ꯀꯌꯥꯟ ꯇꯥꯕ꯭ꯔꯣ ꯀꯣ ꯑꯣꯖꯥ ꯑꯣ ꯑꯣ ꯐꯔꯦ ꯑꯗꯨꯗꯤ ꯍꯌꯦꯡꯗꯔ ꯍꯣꯔꯦꯟꯔ ꯑꯃꯨꯛ ꯇꯧꯁꯤꯀꯣ ꯑꯣꯖꯥ ꯑꯣꯀꯦ ꯑꯣꯀꯦ ꯊꯥꯃꯦ ꯑꯣꯖꯥ ꯑꯗꯨꯗꯤ
ꯎꯝ